ꯍꯜꯂꯣ ꯇꯥꯏꯌꯦ ꯀꯣ ꯋꯥꯔꯤꯗꯣ ꯂꯣꯏꯔꯝꯗ꯭ꯔꯕꯒꯤ ꯑꯃꯨꯛꯒ ꯀꯩꯅꯣ ꯇꯧꯕ
ꯌꯥꯕ꯭ꯔꯥ ꯑꯃꯨꯛꯒ
ꯌꯥꯏꯌꯦ ꯌꯥꯏꯌꯦ
ꯕꯦꯛꯒ꯭ꯔꯥꯎ ꯅꯣꯟꯁꯇꯤ ꯀꯃꯥꯏꯅ ꯇꯧꯒꯦ ꯑꯩ ꯐꯦꯟ ꯊꯥꯕ
ꯑꯧ ꯐꯦꯟ ꯍꯣꯏ ꯐꯦꯟ ꯃꯈꯣꯟ ꯈꯔꯗꯤ ꯇꯥꯏꯌꯦ
ꯑꯣ ꯃꯨꯊꯥꯠ ꯍꯥꯜꯁꯦ ꯑꯗꯨꯗꯤ ꯅꯨꯡꯉꯥꯏꯇꯦꯕ
ꯌꯥꯏꯗ ꯑꯗꯨ ꯑꯗꯨ ꯐꯥꯎꯗꯤ ꯀꯩꯅꯣ ꯇꯧꯔꯗꯧ ꯃꯥꯜꯂꯦꯗ ꯌꯥꯒꯗꯧ ꯃꯥꯜꯂꯦꯗ ꯑꯗꯨꯝ ꯎꯝ ꯌꯥꯝ ꯁꯥ ꯁꯥ ꯑꯗꯨꯅꯤꯅꯦ ꯍꯣꯏ ꯅꯪꯒꯤꯗꯣ ꯁꯇꯦꯟ ꯐꯦꯟ ꯑꯣꯏꯕ꯭ꯔꯥ
ꯋꯥꯜ ꯐꯦꯟꯅꯦ
ꯋꯥꯜ ꯐꯦꯟ꯭ꯔꯥ ꯑꯣ
ꯎꯝ
ꯍꯧꯖꯤꯛꯇꯤ ꯁꯥꯕꯅꯤꯅꯀꯣ
ꯍꯣꯢ ꯁꯥꯢ
ꯅꯠꯇꯔꯗꯤ ꯁꯥꯒꯅꯤꯅꯦ ꯅꯪ ꯆꯥꯛ ꯆꯥꯗ꯭ꯔꯤ ꯍꯥꯏꯕ꯭ꯔꯣ ꯆꯥꯛ ꯆꯥꯔꯦ ꯍꯥꯏꯕ꯭ꯔꯣ
ꯆꯥꯛ ꯆꯥꯈ꯭ꯔꯦ
ꯑꯣ
ꯂꯥꯝꯕꯨ ꯂꯝꯂꯛꯈꯔꯧ
ꯄꯨꯡꯁꯦꯀꯣ ꯈꯪꯍꯧꯗ꯭ꯔꯒ ꯑꯥ ꯆꯠꯀꯅꯤ
ꯑꯣꯝ
ꯅꯪꯗꯤ ꯉꯁꯤ ꯀꯔꯤ ꯌꯦꯟꯁꯥꯡ ꯆꯥꯕ꯭ꯔꯣ ꯍꯥ
ꯑꯁ ꯀ꯭ꯔꯤ ꯍꯥꯏꯕ꯭ꯔꯥ
ꯅꯪ ꯀꯔꯤ ꯏꯟꯁꯥꯡ ꯆꯥꯕ꯭ꯔꯥ ꯍꯥꯏꯕꯅꯦ ꯉꯁꯤ
ꯃꯩꯇꯩꯂꯣꯟꯣꯟꯗ ꯆꯨꯝꯕ꯭ꯔꯥ ꯆꯨꯝꯗ꯭ꯔꯗꯤ ꯈꯪꯗ꯭ꯦꯀꯣ ꯑ ꯀꯩꯅꯝ ꯍꯥꯏꯅꯦ ꯆꯦꯡꯒꯨꯝ ꯍꯥꯏꯕ꯭ꯔꯥ ꯆꯦꯡꯒꯨꯝ ꯅꯠꯇꯕꯀꯣ ꯃꯁꯔꯨꯝ ꯅꯠꯇꯕ꯫
ꯃꯁ꯭ꯔꯨꯝ ꯅꯠꯇꯕ꯫
ꯍꯣꯏ ꯖꯤꯡꯒꯨꯝ ꯑꯗꯨꯃꯥꯏꯅ ꯍꯥꯏꯅꯦ
ꯎꯝ꯫ ꯈꯪꯗꯦ ꯇꯥꯗ꯭ꯔꯤꯅꯦꯖꯤ ꯚꯦꯖꯤꯇꯦꯕꯜꯔꯣ ꯑꯁꯤꯁꯦ
ꯍꯣꯏ ꯚꯦꯒꯤꯇꯦꯕꯜꯁꯅꯦ꯫
ꯑꯣ꯫
ꯑꯩꯈꯣꯏ ꯇ꯭ꯔꯥꯏꯕꯦꯜꯒꯤ ꯃꯤꯁꯤꯡ ꯌꯥꯝ ꯆꯥꯒꯟꯒꯕꯅꯤ ꯃꯗꯨ ꯚꯦꯁꯇꯨ꯫
ꯑꯣ ꯑꯩ ꯍꯣꯔꯦꯟ ꯍꯪꯒꯦ ꯃꯤ ꯈꯔꯕꯨꯀꯣ꯫
ꯍꯣꯏ ꯃꯅꯥ ꯄꯥꯔꯒ ꯃꯅꯥ ꯁꯥꯡꯉꯔꯒ ꯆꯥꯕ ꯀꯥꯟꯗ ꯈꯤꯇꯪ ꯈꯤꯇꯪ ꯀꯟꯕꯗꯨ꯫
ꯑꯣ ꯑꯣ ꯑꯣ ꯑꯣ ꯑꯣ꯫
ꯁꯥꯒꯥ ꯑꯗꯨꯃꯥꯏꯅ ꯊꯣꯡꯕꯗꯤ ꯌꯥꯝ ꯍꯥꯎꯕꯅꯤ ꯀꯥꯡꯁꯣꯏ꯫
ꯑꯣ ꯍꯣꯔꯦꯟ ꯑꯩ ꯎꯝ
ꯅꯣꯏꯗꯤ ꯀꯔꯤ ꯆꯥꯔꯕꯣ꯫
ꯑꯩꯈꯣꯏꯗꯤꯀꯣ ꯉꯁꯤꯁꯦ ꯀꯦꯕꯦꯖ ꯀꯣꯕꯤ꯫ ꯎꯝ ꯀꯣꯕꯤ ꯃꯅꯥꯗꯣ ꯑꯗꯨ ꯏꯟꯁꯥꯡ ꯑꯃ ꯊꯣꯡꯉꯦ ꯑꯗꯨꯒ ꯗꯥꯜ ꯑꯃ ꯊꯣꯡꯉꯦ ꯑꯗ ꯑꯗꯨꯝ ꯆꯥꯔꯦ
ꯌꯣꯠ ꯉꯛꯇꯗꯤ ꯌꯥꯕ꯭ꯔꯣ
ꯍꯥꯥ꯫
ꯌꯣꯠꯄꯗꯤ ꯌꯥꯕ꯭ꯔꯥꯕ꯫
ꯌꯣꯇꯄ ꯌꯥ ꯌꯣꯠꯄ ꯌꯥꯕ ꯌꯥꯗꯕ꯭ꯔꯥ ꯑꯗꯨꯝ ꯑꯗꯨꯝ ꯆꯥꯛ ꯂꯥꯝꯗꯅ ꯑꯗꯨꯝ ꯆꯥꯈ꯭ꯔꯦ
ꯉꯥꯔꯧꯗꯤ ꯌꯥꯎꯗ꯭ꯔꯦ ꯑꯁ ꯌꯥꯏꯍꯦ ꯗꯨꯗꯤ ꯅꯣꯏꯗꯤ ꯌꯣꯛꯄ ꯌꯥꯝ ꯅꯨꯡꯉꯥꯏꯒꯅꯤꯗ꯫
ꯁꯨꯝ ꯆꯥꯈ꯭ꯔꯦ
ꯅꯝꯊꯤꯗ꯭ꯔꯣ ꯃꯅꯝ ꯀꯣꯕꯤꯁꯦ꯫
ꯀꯣꯕꯤꯔꯥ ꯈꯪꯗꯦꯅꯦ ꯑꯩꯗꯤ ꯃꯅꯝꯗꯤ꯫ ꯌꯥꯝꯅ ꯃꯅꯝ ꯅꯝꯊꯤ ꯍꯥꯏꯕꯗꯤ ꯍꯩꯅꯗꯦ ꯍꯥꯏꯕꯒꯨꯝꯕꯗꯤ ꯇꯧꯗꯦ ꯑꯩꯉꯣꯟꯗꯗꯤ
ꯑꯁ ꯑꯩꯗꯤ ꯍꯩꯏꯅꯗꯦꯗ꯫
ꯑꯣ ꯑꯗꯨꯗꯤ ꯅꯪꯗꯤ ꯀꯣꯕꯤ ꯁꯨꯛꯆꯥ ꯆꯥꯔꯝꯃꯔꯣꯏ꯫
ꯑꯁ ꯆꯥꯗꯦꯗ ꯃꯁꯛ ꯐꯥꯎ ꯌꯦꯡꯅꯤꯡꯗꯦ꯫
ꯑꯩꯗꯤ ꯀꯣꯕꯤꯗꯤ ꯀꯩꯅꯣꯅꯦ ꯀꯣꯕꯤ ꯐ꯭ꯔꯥꯏ ꯑꯂꯨꯒ ꯐ꯭ꯔꯥꯏ ꯇꯧꯕꯗꯣ꯫
ꯑꯥ꯫
ꯑꯗꯨ ꯑꯗꯨꯝ ꯆꯥꯕ ꯌꯥꯏ ꯅꯠꯇ꯭ꯔꯒ ꯉꯁꯤ ꯑꯩꯈꯣꯏꯅ ꯆꯝꯊꯣꯡ ꯊꯣꯡꯕꯗꯣ ꯑꯂꯨꯒ ꯈꯃꯦꯟꯒ ꯑꯗꯨꯝ ꯍꯥꯞ ꯄ꯭ꯔꯒ ꯑꯗꯨꯝ ꯆꯝꯊꯣꯡ ꯊꯣꯡꯕꯗꯣ ꯑꯗꯨꯁꯨ ꯑꯗꯨꯝ ꯆꯥꯕ ꯌꯥꯏ ꯑꯩꯗꯤ
ꯀꯣꯕꯤ ꯑꯩꯁꯦ ꯀꯦꯕꯦꯠꯁꯦ ꯆꯥꯅꯤꯡꯗꯕꯒꯤ ꯃꯔꯝꯁꯦ ꯀꯩꯅꯣꯃ ꯂꯩꯌꯦꯕꯀꯣ ꯑꯩꯈꯣꯏꯔꯣꯝꯒꯤ ꯖꯒꯥꯗ ꯐꯥꯔꯃꯤꯡ ꯒ꯭ꯔꯥꯗ ꯑꯗꯨꯃꯥꯏ ꯇꯧꯕ ꯃꯤꯁꯤꯡꯗꯣ ꯃꯣꯏ ꯑꯁ ꯃꯣꯏ ꯀꯥꯞꯄ꯭ꯔꯒ ꯄꯦꯁꯇꯤꯁꯥꯏꯠ ꯀꯔꯤ ꯀꯔꯥ ꯑꯗꯨꯃꯥꯏꯅ ꯀꯥꯞꯄ ꯉꯄꯗꯣ
ꯑꯣ ꯑꯣ
ꯃꯗꯨ ꯑ ꯁꯤꯡꯗ ꯎꯔꯛꯄꯒꯤꯀꯣ ꯇꯟꯕꯀꯣ
ꯑꯣ ꯑꯣ ꯑꯣ ꯑꯗꯨꯒꯤꯅꯤꯅꯦ꯫ ꯑꯩꯈꯣꯏ ꯑꯩꯕꯨꯗꯤ ꯑꯗꯨꯗꯣ ꯎꯔꯛꯇꯕꯅꯤꯅ ꯑꯗꯨꯝ ꯆꯥꯕ ꯑꯗꯨꯝ ꯂꯥꯏꯕꯒꯤꯀꯣ꯫ ꯁꯤꯟꯁꯨ ꯁꯤꯟꯗꯦ ꯈꯥꯁꯨ ꯈꯥꯗꯦ ꯑꯗꯨꯝ ꯌꯥꯝ ꯂꯥꯏꯅ ꯑꯗꯨꯝ ꯆꯥꯕ ꯉꯝꯕꯩ ꯑꯩꯗꯤ ꯑꯗꯨꯝ ꯆꯥꯏꯗ
ꯈꯣꯏꯔꯣꯝꯗꯗꯤ ꯑꯁ ꯐꯥꯔꯃꯤꯡ ꯌꯥꯝ ꯇꯧꯋꯦ
ꯑꯣ ꯑꯗꯨꯗꯤ ꯑ ꯑꯗꯨꯗꯤ ꯅꯣꯏꯗꯤ ꯚꯦꯖꯤꯇꯦꯕꯜ ꯌꯥꯝ ꯐ꯭ꯔꯦꯁ ꯐ꯭ꯔꯦꯁ ꯑꯣꯏꯅ ꯆꯥꯕ ꯐꯪꯔꯝꯒꯅꯤꯅꯦ ꯑꯗꯨꯗꯤ
ꯑꯗꯨꯗꯥꯏꯗꯒꯤ ꯐ꯭ꯔꯦꯁ꯭ꯔꯣ ꯍꯥꯥꯡ ꯍꯥꯡꯉꯥꯛꯇꯨ ꯃꯣꯏꯒꯤꯗꯣ
ꯑꯁ ꯇꯥꯟꯂꯦ ꯑꯗꯨꯗꯤ
ꯕꯤꯅꯦꯁ ꯇꯧꯕ ꯉꯛꯇꯅꯦ ꯃꯣꯏꯗꯤ ꯅꯪ ꯐꯦꯁꯟ ꯆꯅꯤꯡꯉꯦ ꯍꯥꯏꯗꯤ
ꯑꯣ ꯈꯪꯗ꯭ꯔꯦꯗ ꯍꯟꯗꯛꯁꯦ ꯂꯣꯏꯅ ꯀꯔꯤ ꯍꯥꯏꯁꯤꯔꯥ ꯂꯣꯏꯅ ꯍꯤꯗꯥꯛ ꯂꯣꯏꯅ ꯆꯥꯏꯅꯔꯦꯀꯣ ꯍꯩ ꯍꯥꯏꯔꯁꯨ ꯏꯟꯁꯥꯡ ꯅꯥꯄꯤ ꯍꯥꯏꯔꯁꯨ ꯂꯣꯏꯅ ꯀꯩꯅꯣ ꯇꯧꯔꯦꯅꯦ ꯍꯤꯗꯥꯛ ꯉꯥꯛꯇ ꯎꯝ
ꯎꯝ
ꯆꯥꯕ ꯊꯛꯄ ꯑꯗꯨꯃꯥꯏꯅ ꯑꯣꯜꯂꯛꯅꯕꯒꯤꯅꯦ ꯂꯥꯏꯅꯥ ꯌꯥꯝꯃꯤꯁꯦ
ꯕꯦꯁꯇꯤ ꯑꯩꯈꯣꯏꯒꯤ ꯑꯣꯟ ꯍꯤꯡꯒꯣꯜ ꯂꯩꯕꯅ ꯕꯦꯁ ꯇꯥꯔꯦ ꯑꯗꯨꯗꯤ
ꯍꯛꯆꯥꯡ ꯐꯅ ꯂꯩꯒꯦ ꯍꯥꯏꯔꯗꯤ ꯑꯩꯈꯣꯏ ꯑꯣꯟ ꯒꯥꯔꯗꯦꯟꯗꯀꯣ ꯑꯗꯨꯃꯥꯏꯅ ꯇꯧꯕ ꯇꯥꯕ ꯐꯥꯔꯃꯤꯡ
ꯅꯍꯥꯟ ꯑꯩꯗꯨ ꯌꯦꯔꯨꯝꯁꯨ ꯍꯥꯟꯅ ꯀꯩꯅꯣ ꯕ꯭ꯔꯣꯏꯂꯔꯗꯣ
ꯎꯝ
ꯕ꯭ꯔꯣꯏꯂꯔ ꯗꯨꯀꯥꯟꯗ ꯐꯪꯕꯗꯣ ꯆꯥ ꯂꯩꯌꯦꯕꯀꯣ ꯂꯩꯔꯒ ꯇꯧꯕꯗ ꯃꯇꯥꯏꯗꯨ ꯂꯣꯏ ꯂꯣꯢꯅ ꯄꯥꯕ ꯅꯠꯇ꯭ꯔꯥ ꯑꯩꯈꯣꯏ ꯌꯦꯔꯨꯝ ꯉꯧꯕ ꯇꯧꯀꯥꯟꯗ ꯀꯣ ꯃꯇꯥꯏꯒꯤꯁꯤ ꯃꯌꯥꯏ ꯋꯥꯏꯗꯗꯤ ꯈꯔ ꯊꯥꯔꯁꯨ ꯃꯇꯥꯏꯒꯤꯗꯨꯗꯤ ꯑꯗꯨꯝ ꯄꯥꯏꯌꯦꯅ ꯑꯗꯣ ꯑꯩꯈꯣꯏ ꯈꯨꯠꯅ ꯑꯗꯨꯝ ꯃꯦꯠ ꯑꯁꯨ ꯂꯣꯏꯅ ꯄ꯭ꯥꯔꯞ ꯄ꯭ꯥꯔꯞ ꯑꯗꯨꯝ ꯇꯦꯛꯑꯦꯗꯅ ꯀꯣ
ꯑꯗꯣ ꯑꯩꯅ ꯉꯧꯕ ꯌꯦꯔꯨꯝꯗꯨꯗꯤ ꯑꯗꯨꯝꯃꯥꯏꯅ ꯇꯧꯗꯕ ꯑꯗꯣ ꯈꯨꯠꯅ ꯆꯤꯡꯉꯦꯕ ꯆꯤꯡꯕꯗꯨꯁꯨ ꯌꯥꯝ ꯂꯥꯏꯅ ꯇꯠꯇꯕꯀꯣ ꯑꯗꯨꯒꯤ ꯑꯁ ꯑꯩꯒꯤ ꯏꯅꯥꯎꯅꯨꯄꯤꯅ ꯑꯦ ꯁꯤꯗꯤ ꯏꯆꯦ ꯀꯩꯅꯣꯅꯦ ꯑ ꯄ꯭ꯂꯥꯁꯇꯤꯛꯀꯤ ꯌꯦꯔꯨꯝ ꯍꯥꯏꯕꯗꯣ ꯑꯣꯏꯔꯝꯃꯅꯤ ꯍꯥꯏꯅ ꯑꯩꯈꯣꯏꯁꯦ ꯉꯥꯏꯈꯣ ꯉꯥꯏꯈꯣ ꯑꯃꯨꯛꯀ ꯉꯧꯈꯤꯁꯤꯅ ꯌꯦꯔꯨꯝ ꯑꯔꯥꯎꯟ ꯅꯤꯄꯥꯜ ꯃꯄꯜ ꯉꯧꯊꯣꯛꯑꯦ ꯉꯧꯔ ꯑꯗꯨꯝ ꯑꯗꯨꯝ ꯆꯞ ꯃꯥꯟꯅꯅ ꯊꯣꯛꯄ ꯑꯗꯨꯝ ꯍꯨꯟꯗꯣꯛꯑꯦ ꯑꯃꯨꯛꯀ ꯉꯧꯔꯦ ꯑꯃꯨꯛꯀ ꯉꯧꯔꯦ ꯆꯞ ꯃꯥꯟꯅꯅ ꯊꯣꯛꯄ ꯑꯩꯈꯣꯏꯁꯦ ꯌꯦꯔꯨꯝꯁꯦ ꯑꯗꯨꯝ ꯆꯥꯗ꯭ꯔꯦ ꯑꯗꯨꯗꯒꯤꯗꯤ ꯑꯩꯈꯣꯏꯒꯤ ꯂꯣꯀꯦꯜ ꯑꯗꯨꯝ ꯃꯤ ꯃꯁꯥꯗ ꯌꯣꯛꯆꯕꯗꯣ ꯑꯗꯨꯒ ꯅꯠꯇ꯭ꯔꯒ ꯑꯩꯈꯣꯏ ꯌꯨꯝꯁꯥꯒꯤ ꯍꯥꯏꯅ ꯑꯩꯈꯣꯏ ꯐꯪꯂꯕꯗꯣ ꯂꯣꯀꯦꯜ ꯀꯣ ꯑꯗꯨꯗꯨ ꯑꯣꯏꯅ ꯑꯗꯨꯝ ꯂꯧꯔ ꯆꯥꯔꯦ ꯕ꯭ꯔꯣꯏꯂꯔꯖꯤꯗꯤ ꯑꯩ ꯁꯨꯡꯆꯥ ꯆꯥꯗ꯭ꯔꯦ
ꯀꯤꯔꯦ ꯑꯩꯗꯤ
ꯐꯁ ꯇꯥꯏꯝ ꯇꯌꯦ
ꯅꯠꯇꯦ ꯌꯦꯔꯨꯝꯒꯤꯗꯤꯀꯣ ꯄ꯭ꯂꯥꯁꯇꯤꯛꯀꯤ ꯌꯦꯔꯨꯝꯒꯤꯗꯨꯗꯤ ꯑꯩꯈꯣꯏ ꯑꯗꯨꯝ ꯑꯩꯈꯣꯏ ꯁꯣꯁꯦꯜ ꯃꯦꯗꯤꯌꯥꯗꯁꯨ ꯑꯗꯨꯝ ꯎꯅꯕꯅꯦꯕ
ꯎꯝ ꯎꯨꯏꯋꯦ
ꯄ꯭ꯂꯥꯁꯇꯤꯛꯀꯤ ꯌꯦꯔꯨꯝ ꯂꯩꯔꯦ ꯍꯥꯏꯅ ꯑꯗꯨ ꯑꯩꯈꯣꯏꯗꯗꯤ ꯑꯁ ꯑꯁꯤ ꯋꯥꯏꯗꯗꯤ ꯂꯥꯛꯑꯃꯣꯏꯗ ꯃꯤ ꯑꯗꯒꯤ ꯃꯣꯏ ꯃꯦꯇ꯭ꯔꯣꯄꯣꯂꯤꯇꯟ ꯁꯤꯇꯤꯒꯨꯝꯕꯗꯣ ꯑꯣꯏꯔꯝꯒꯅꯤꯗ ꯍꯥꯏꯅ ꯑꯩꯈꯣꯏꯗꯤ ꯑꯗꯨꯝ ꯈꯜꯂꯒ ꯇꯧꯕ ꯑꯗꯨꯒ ꯑꯗꯨꯃꯅ ꯑꯩꯅ ꯊꯦꯡꯅꯔꯦ ꯑꯗꯨꯒ ꯑꯩꯒꯤ ꯀꯖꯤꯟ ꯑꯃ ꯑꯗꯨꯅ ꯀꯩꯅꯣꯗ ꯑ ꯃꯥꯅꯁꯨ ꯀꯩꯅꯣ ꯄ꯭ꯂꯥꯁꯇꯤꯛꯀꯤ ꯆꯦꯡꯗꯣ ꯆꯥꯕ ꯐꯪꯕ ꯃꯥꯜꯂꯦ ꯎꯝ ꯑꯗꯣ ꯃꯥꯅꯁꯨ ꯑꯁ ꯑꯁꯤꯗꯤ ꯌꯥꯗ꯭ꯔꯦ ꯄ꯭ꯂꯥꯁꯇꯤꯛꯀꯤ ꯆꯦꯡ ꯍꯥꯏꯅ ꯑꯗꯨꯒꯤ ꯑꯦ ꯑꯩꯗꯤ__ ꯃꯄꯥꯟꯒꯤ ꯂꯝꯗꯒꯤ ꯆꯦꯡꯁꯨ ꯂꯧꯔꯒ ꯆꯥꯅꯤꯡꯗꯦ꯫ ꯑꯗꯨꯒ ꯂꯧꯔꯗꯤ ꯑꯩꯈꯣꯏ ꯑꯁꯤ ꯑꯩꯈꯣꯏ__ ꯃꯐꯝꯗ ꯐꯪꯕ ꯆꯦꯡꯗꯣꯀꯣ꯫ ꯆꯦꯡ ꯑꯁꯦꯡꯕꯗꯣ ꯑꯗꯨ ꯈꯛꯇ ꯂꯧꯔꯒ ꯆꯥꯒꯦ ꯍꯥꯏꯅ ꯑꯗꯨꯝ ꯈꯟꯈ꯭ꯔꯦ꯫
ꯃꯄꯥꯟ ꯂꯝꯒꯤ ꯃꯄꯥꯟ ꯂꯝꯒꯤ ꯉꯥꯛ__ ꯅꯦ ꯈꯣꯏꯅ ꯆꯥꯔꯦꯁꯦ ꯔꯣꯝꯁꯨ ꯉꯥꯁꯨ꯫
ꯑꯥ ꯑꯦ ꯆꯦꯡꯗꯤ ꯑꯩꯈꯣꯏ ꯑꯁꯤ ꯃꯅꯤꯄꯨꯔꯒꯤꯗꯤ ꯑꯗꯨꯝ ꯐꯪꯉꯦꯅ ꯑꯩꯈꯣꯏ꯫
ꯑꯗꯣ ꯐꯪꯗꯤ ꯐꯪꯉꯦ ꯑꯗꯨ ꯑꯣꯏꯁꯨ ꯀꯔꯤ ꯍꯥꯏꯁꯤ꯭ꯔꯥ ꯌꯥꯝꯅ ꯐꯪꯉꯝꯗꯦꯅ꯫
ꯍꯣꯏ ꯍꯣꯏ
ꯈꯔꯅ ꯐꯠ ꯑꯗꯨꯃꯥꯏꯅ ꯎ ꯂꯩꯅꯤꯕ ꯀꯥꯟꯗ ꯐꯠ ꯑꯗꯨꯃꯥꯏꯅ ꯐꯪꯗꯦꯅ ꯑ ꯃꯃꯜꯁꯨ ꯍꯦꯟꯗ꯭ꯔꯣ ꯃꯣꯏ ꯈꯔꯗꯤ꯫
ꯎꯝ ꯍ ꯑꯗꯨꯝ ꯑꯗ ꯃꯃꯜ ꯇꯥꯡꯁꯨ ꯑꯩꯗꯤ ꯑꯗꯨꯝ__ ꯑꯗꯨꯅ ꯑꯗꯨꯝ ꯂꯧꯈ꯭ꯔꯦꯗ ꯑꯩꯈꯣꯏꯒꯤ꯫ ꯑꯩꯈꯣꯏꯕꯨꯗꯤ ꯂꯧꯗꯤ ꯂꯩ ꯂꯧꯗꯤ ꯂꯩꯌꯦꯀꯣ ꯑꯗꯣ ꯏꯁꯥꯃꯛꯒꯤ ꯅꯠꯇ__ ꯄꯥꯈꯣꯏꯒꯤ ꯂꯧꯗꯤ ꯂꯩꯌꯦꯕ꯫ ꯑꯗꯨ ꯃꯈꯣꯏꯅ ꯑꯗꯨꯝ ꯂꯧ ꯍꯥ__
ꯂꯧꯁꯥꯟ ꯆꯥꯕ꯫
ꯑꯥ ꯑꯥ ꯑꯗꯨꯝ ꯇꯧꯔꯒ ꯑꯗꯨꯝ ꯄꯨꯔꯛꯄ ꯀꯥꯟꯗꯗꯤ ꯑꯩꯒꯤꯁꯨ ꯑꯗꯨꯝ ꯈꯔꯕꯨꯗꯤ ꯈꯥꯏꯕꯤꯌꯦ꯫ ꯑꯗꯨꯕꯨ ꯑ꯫ ꯎꯝ ꯋꯥ ꯑꯩꯅ ꯑꯗꯨꯝ ꯀꯣꯟꯅꯗ꯭ꯔꯗꯤ ꯑꯇꯩ ꯑꯗꯨꯝ ꯂꯧꯕꯗꯣ ꯃꯣꯏ__ ꯑꯩꯈꯣꯏꯒꯤ ꯀꯥꯖꯤꯟꯈꯣꯏ ꯂꯧ ꯂꯩꯔꯒ ꯑꯗꯨꯝ ꯄꯤꯊꯣꯛꯄ ꯂꯩꯔ꯫ ꯑꯗꯨꯅ ꯌꯥꯝꯃꯜꯂꯒ ꯃꯣꯏ ꯆꯥꯕ ꯉꯝꯗꯕꯗꯣ꯫ ꯑꯗꯨꯒꯨꯝꯕꯗꯤ ꯑꯗꯨꯝ ꯂꯧꯈ꯭ꯔꯦ ꯑꯩꯗꯤ ꯃꯄꯥꯟꯒꯤ ꯁꯨꯄꯔ ꯐꯥꯏꯟꯒꯨꯝꯕꯁꯨ__ ꯇꯟꯈ꯭ꯔꯦ ꯌꯥꯝ ꯁꯦꯡꯉ ꯍꯥ
ꯑꯩꯈꯣꯏꯁꯨ ꯆꯦꯡ ꯋꯥꯟꯗꯦ꯫
ꯎꯝ꯫ ꯑꯗꯨꯅ ꯐꯩꯌꯦ ꯏꯁꯥꯒꯤ ꯑꯗꯨꯝ ꯈꯪꯅꯔꯒ ꯂꯧꯕ ꯅꯠꯇ꯭ꯔꯒ ꯑꯩꯈꯣꯏꯒꯤ__ ꯂꯧꯗꯒꯤ ꯑꯗꯨꯝ ꯂꯧꯔ ꯆꯥꯕꯗꯣ꯫ ꯑꯗꯨꯅ ꯕꯦꯁꯅꯦ꯫
ꯈꯈꯋꯥꯏꯗꯤ ꯂꯧ ꯎꯋꯦ꯫
ꯑꯣ ꯑꯥ ꯐꯩꯅꯦ ꯑꯗꯨꯗꯤ ꯑꯁ ꯅꯣꯏ ꯂꯧꯗꯣ ꯁꯨꯡꯛ ꯌꯣꯟ ꯌꯣꯟꯊꯣꯛꯀꯅꯨꯀꯣ ꯑꯗꯨꯗꯤ꯫
ꯍꯧꯖꯤꯛꯇꯤ ꯂꯧꯁꯤꯡꯁꯨ ꯑꯗꯨꯝ ꯌꯣꯜꯂꯒ ꯃꯤꯁꯤꯡꯁꯦ ꯂꯧꯗ ꯌꯨꯝ ꯁꯥꯟꯅꯕ ꯉꯇ ꯀꯣ꯫
ꯑꯁ ꯅꯉꯥꯏ ꯇꯧꯔꯦꯅꯦ꯫
ꯀꯣꯟꯅꯗꯤ__ ꯑꯩꯈꯣꯏꯒꯤ ꯆꯦꯡ ꯑꯩꯈꯣꯏꯒꯤ ꯂꯣꯀꯦꯜ꯫ ꯆꯦꯡ ꯐꯥꯎꯁꯨ ꯐꯪꯉꯔꯣꯏꯅꯦ ꯑꯗꯨꯗ ꯁꯨꯃꯥꯏꯅ ꯇꯧꯅꯕꯁꯦ꯫
ꯃꯥꯡꯗꯛꯅꯛꯈ꯭ꯔꯅꯦ ꯍꯣꯏ ꯆꯦꯟꯖꯦꯁꯁꯦ ꯌꯥꯝ ꯑꯗꯨꯃꯥꯏꯅ ꯂꯥꯛꯈ꯭ꯔꯦ꯫
ꯎꯝ
ꯚꯦꯖꯤꯇꯦꯕꯜꯁꯤꯡ ꯭ꯔꯦꯒ꯭ꯔꯥ ꯆꯤꯡꯁꯤꯡꯗꯣ
ꯍꯣꯏ
ꯁꯨꯂꯩ ꯂꯩꯈꯤꯗ꯭ꯔꯦ ꯃꯔꯨꯞꯁꯤꯡ ꯑꯗꯨꯁꯨ
ꯑꯥꯗꯨꯅꯦ
ꯃꯄꯥꯟ ꯂꯝꯁ ꯉꯥꯏꯥꯛꯇ ꯃꯌꯥꯡ ꯉꯛꯇ ꯁꯨꯐ ꯐꯥꯎꯈꯤꯗꯤ
ꯍꯣꯏ꯫
ꯆꯤꯡꯒꯤ ꯅꯃ ꯃꯔꯨꯁꯤꯡꯗ ꯕ꯭ꯔꯤꯖꯁꯤꯡꯗ ꯂꯣꯏꯅ ꯃꯥꯡꯂꯛꯅꯈ꯭ꯔꯦꯗ
ꯑꯥ ꯑꯗꯨꯗꯅꯦ
ꯆꯦꯡꯁꯨ ꯑꯗꯨꯃꯥꯏꯅ ꯇꯧꯔꯦ ꯃꯄꯥꯥꯟ ꯂꯝꯒꯦꯅ ꯆꯦꯡꯁꯤꯡꯗꯤ ꯃꯣꯏꯗꯤ ꯇꯞꯊꯣꯛ ꯊꯣꯛꯑꯦ ꯊꯣꯛꯑꯦ ꯍꯥꯏꯔꯦ ꯍꯥꯏꯗꯅꯀꯣ
ꯍꯣꯏ ꯍꯣꯏ
ꯂꯧ ꯂꯧ ꯂ ꯉꯗ꯭ꯔꯒ ꯑꯗꯨ ꯃꯥꯏꯅ ꯊꯥꯕ ꯂꯤꯡꯕ
ꯍꯣꯏ ꯎꯝ ꯅꯪꯗꯤ ꯂꯧꯗꯤ ꯂꯧꯒꯤ ꯊꯕꯛꯇꯤ ꯇꯧꯕ ꯍꯩꯕ꯭ꯔꯣ
ꯏꯁꯀ꯭ꯔꯤꯒꯤ ꯍꯩꯔꯣꯏꯗꯕ ꯑꯩꯈꯣꯏꯅ ꯄꯤꯛꯈ꯭ꯔꯀꯥꯟꯗꯨꯒꯤ ꯀ꯭ꯂꯥꯁ ꯐꯣꯟ ꯇꯣ ꯑꯗꯨꯃꯥꯏꯅꯒꯥꯔ ꯉꯂꯛꯄꯗꯒꯤ ꯁꯣꯡꯁꯦ ꯖꯤꯄꯥ ꯂꯦꯞꯇꯦꯅ ꯂꯔꯤꯛꯁ ꯇꯝꯃꯦ ꯇꯝꯃ ꯇꯝꯃꯦ
ꯑꯥ ꯍꯌꯦꯅꯦ ꯎꯝ
ꯒ꯭ꯌꯥꯟ ꯇꯥꯅ ꯑꯦ ꯒꯌꯥꯟ ꯭ꯌꯥꯅ ꯇꯥꯅ ꯃꯤꯅꯦ
ꯈꯔ
ꯑꯩꯗ ꯃꯈꯣꯟꯁꯤꯁꯨ ꯒ꯭ꯌꯥꯟ ꯇꯥꯕ ꯃꯥꯜꯂꯦꯗ ꯍꯣꯏ
ꯃꯦꯠꯁꯁꯨ ꯑꯦ ꯔꯣꯏꯩ ꯀꯅ ꯊꯔꯇꯤ ꯄ꯭ꯂꯁ ꯃꯃꯅꯌꯦꯅꯅꯥ ꯄꯄꯤꯒꯅ
ꯑ ꯂꯧ ꯂꯧ ꯆꯠꯄ ꯃꯇꯝꯗ ꯀꯩꯅꯣ ꯎꯝ ꯆꯥꯛꯁꯨ ꯊꯣꯡꯉꯒ ꯆꯥꯅꯩꯅꯀꯣ ꯂꯧꯗꯨꯗꯀꯣ ꯑꯗꯨꯒꯨꯝꯕꯗꯣ ꯌꯥꯝ ꯍꯥꯎꯅ ꯆꯥꯕ ꯍꯦꯛꯇ ꯋꯥꯔꯤꯗꯣ ꯍꯦꯛꯇ ꯇꯥꯏꯌꯦꯕ
ꯅꯪꯒꯤ ꯕꯍꯩꯁꯦ ꯆꯥꯛ ꯑꯦ ꯂꯧꯁꯦ ꯆꯠꯇꯕ ꯃꯥꯜꯂꯦꯕ ꯅꯪꯒꯤ ꯋꯥꯍꯩꯁꯦ
ꯍ ꯑꯩ ꯄꯨꯟꯁꯤꯗ ꯂꯧ ꯀꯔꯤꯁꯨ ꯆꯠꯂ ꯔꯤ ꯆꯠꯄꯁꯨ ꯍꯩꯇꯦ ꯑꯩꯈꯣꯏ ꯁꯤꯗꯤ
ꯊꯥꯏꯅꯒꯤ ꯂ ꯈꯨ ꯁꯨꯁꯤꯡꯗꯀꯣ ꯅꯨꯡꯉꯥꯏ ꯏ ꯇꯃ ꯇꯃ ꯀꯣ
ꯍꯣꯏ
ꯈꯪꯂꯤꯁꯥ ꯑꯗꯨꯃꯥꯏꯅꯁꯨ ꯑꯃꯨꯛ ꯃꯔꯨꯔꯒ ꯄꯨꯂꯞ ꯑꯗꯨꯃꯥꯏꯅ ꯆꯠꯃꯤꯟꯅꯕꯗꯣ ꯌꯥꯝ ꯍꯥꯎꯋꯦꯕ ꯍꯧꯖꯤꯛꯀꯥꯟꯒꯤ ꯖꯦꯅꯦꯔꯦꯁꯟꯒꯤ ꯑꯉꯥꯡꯁꯤꯡꯗꯤ ꯌꯥꯗ꯭ꯔꯦꯗ ꯂꯧꯁꯤ ꯁꯨꯕꯁꯨ ꯍꯩꯇꯦ ꯂꯧꯁꯤ ꯆꯠꯇꯦ
ꯑꯗꯨ ꯂꯧꯗ ꯂꯧꯗ ꯇꯤꯟꯐꯥꯒꯨꯝꯕꯗꯨ ꯌꯥꯝ ꯂꯩꯕ ꯅꯠꯇ꯭ꯔꯣ
ꯑꯦ ꯏꯂꯇ꯭ꯔꯦꯗ
ꯑꯣ
ꯇꯤꯟꯐꯥꯃꯛꯇꯤ ꯂꯩꯇ꯭ꯔꯦꯗ ꯊꯥꯌꯦꯅꯗꯤ ꯂꯩꯔꯝꯃꯦꯕ
ꯑꯥ
ꯀꯊꯩꯁꯨ ꯌꯥꯝꯅ ꯂꯩꯇ꯭ꯔꯤꯗ ꯍꯥꯔ ꯍꯥꯔ ꯍꯣꯏ ꯍꯥꯔꯅꯅꯨꯡ ꯍꯥꯔ ꯑꯗꯨꯃꯅꯣ ꯌꯨꯁ ꯇꯧꯐꯝꯒꯗꯣꯏꯔꯤꯕꯀꯣ
ꯍꯣꯏ ꯍꯣꯏ
ꯊꯔꯨ ꯍꯁꯨ ꯌꯥꯝꯂꯛ ꯉꯠꯇ꯭ꯔꯤꯅꯦ ꯀꯩꯅꯣ ꯀꯦꯃꯤꯀꯦꯜ ꯑꯣꯏꯗ꯭ꯔꯤꯕ꯭ꯔꯥ ꯑꯗꯨꯃꯥꯏ ꯌꯨꯁ ꯇꯧꯍꯟꯈꯤꯒ꯭ꯔ
ꯎꯝ ꯎꯝ
ꯍꯧꯖꯤꯛ ꯀꯥꯡꯒꯤ ꯃꯤꯁꯤꯡꯗꯤ ꯂꯧꯧꯁꯨꯧ ꯕꯤꯃꯔꯝ
ꯎꯝ
ꯃꯄꯥꯁꯤꯡ ꯇꯤꯜꯍꯧ ꯄꯁꯥ ꯄꯥꯏ ꯄꯔꯤ ꯃꯔꯤ ꯃꯉꯥ ꯑꯗꯨꯃꯥꯏꯗ ꯂꯩꯁꯤꯟꯈ꯭ꯔꯅꯦꯗꯣ ꯃꯆꯥ ꯃꯆꯥꯁꯤꯡꯅ ꯂꯧ ꯁꯨꯕ ꯍꯩꯔꯗꯤ ꯐꯠ ꯐꯨꯛꯂꯛꯄ ꯑꯗꯨꯃꯥꯏ ꯌꯣꯟꯊꯣꯛ
ꯑꯁ ꯂꯧ ꯂꯩꯔꯗꯤꯀꯣ ꯁꯨꯛꯌꯣꯟ ꯌꯣꯟꯊꯣꯛꯀꯅꯨ ꯑꯩꯒꯤ ꯋꯥꯈꯜꯗꯗꯤ ꯀꯨꯏꯔꯛꯑꯀꯥꯟꯗ ꯎꯝ ꯅꯣꯏꯗꯤ ꯅꯈꯣꯏꯒꯤ ꯂꯧꯗꯨꯗꯤ ꯀꯔꯤ ꯆꯦꯡ ꯊꯥꯕ꯭ꯔꯥ
ꯈꯣꯏꯗꯤ ꯑ ꯀꯩꯅꯣꯝ ꯀꯤꯗꯤꯅ ꯔꯣꯄꯤ ꯍꯥꯏ ꯀꯣ ꯂꯩꯌꯦ ꯑꯃ
ꯑꯣ
ꯊꯥꯏꯅꯒꯤ ꯀꯤꯗꯤꯃꯛꯇꯤ ꯅꯠꯇꯦ
ꯑꯥ